ꯑꯣ ꯑꯣ ꯏꯆꯦ ꯀꯃꯥꯏ ꯀꯃꯥꯏ ꯇꯧꯔꯤꯒꯦ ꯀꯩ ꯂꯩꯔꯒꯦ ꯐꯣꯟꯒ ꯇꯧꯔꯛꯏꯁꯤꯕꫭ‌ ꯉꯁꯤꯗꯤ
ꯑꯁ ꯑꯩꯅ ꯐꯣꯟ ꯇꯧꯔꯛꯏꯁꯦ ꯌꯥꯝꯅ ꯃꯔꯨ ꯑꯣꯏꯕ ꯇꯥꯟꯅꯒꯗꯕ ꯊꯕꯛ ꯑꯃ ꯂꯩꯔꯕ ꯑꯗꯨꯒꯤ ꯑꯩꯁꯦ ꯇꯧꯔꯛꯏꯅꯦ
ꯑꯣ ꯇꯥꯟꯅ ꯊꯣꯛꯂꯣꯏꯔꯦ ꯀꯩꯅꯣ ꯌꯥꯝꯅ ꯃꯔꯨ ꯑꯣꯏꯕ ꯃꯥꯜꯂꯤꯗ
ꯑꯁ ꯃꯔꯨ ꯌꯥꯝ ꯑꯣꯏꯒꯔꯖꯥꯠꯅꯤ ꯑꯥ ꯑꯩꯈꯣꯏꯒꯤ ꯎꯝ ꯀꯩꯅꯣ ꯇꯧꯕꯒꯤ ꯑ ꯏꯟꯖꯥꯡ ꯅꯥꯄꯤ ꯊꯥꯕꯒꯤꯅꯦ ꯑꯩꯈꯣꯏꯒꯤ ꯃꯇꯥꯡꯗ ꯁꯨꯝ ꯇꯥꯟꯅꯅꯤꯡꯕ ꯍꯥꯏꯇꯥꯔꯦ
ꯑꯣ
ꯑꯩꯅ
ꯑꯗꯨ ꯑꯥ
ꯑꯩꯅ ꯀꯩꯅꯣ ꯈꯔ ꯊꯥꯔꯤꯕꯀꯣ ꯎꯝ ꯎꯝ ꯑꯩꯈꯣꯏꯒꯤ ꯑ ꯆꯝꯄ꯭ꯔꯥ ꯑꯩꯈꯣꯏꯒꯤ ꯃꯅꯨꯡꯗꯅ ꯀꯣꯝꯂꯥ ꯃꯆꯨ ꯑꯣꯏꯔꯒ ꯃꯣꯏꯒꯤ ꯌꯥꯝ ꯃꯍꯤ ꯌꯥꯝ ꯍꯣꯝꯕ ꯗꯥꯔ ꯚꯦꯔꯥꯏꯇꯤ ꯑꯃ ꯂꯩꯕꯗꯣ
ꯑꯥ ꯑꯥ ꯆꯝꯄ꯭ꯔꯥ ꯑꯥ ꯀꯩꯅꯣꯗꯣ ꯀꯣꯝꯂꯥꯒꯤ ꯃꯑꯣꯡꯗ ꯃꯆꯨ ꯇꯧꯕꯗꯣ ꯃꯅꯨꯡꯗꯅ
ꯍꯣꯏ ꯍꯣꯏ ꯀꯣꯝꯂꯥꯗꯤ ꯅꯠ
ꯑꯣ ꯑꯗꯣ ꯑꯥ ꯍꯣꯏ ꯍꯣꯏ ꯈꯪ ꯈꯪꯉꯦ ꯑꯩ ꯈꯪꯉꯦ ꯃꯍꯤ ꯌꯥꯝ ꯍꯣꯝꯕ ꯑꯗꯨꯒ ꯃꯆꯨꯅ ꯀꯣꯝꯂꯥꯏ ꯃꯑꯣꯡꯗ ꯇꯧꯕ ꯑꯃ ꯂꯩꯕꯅꯤꯅꯦ ꯆꯝꯄ꯭ꯔꯥ ꯑꯃ
ꯎꯝ ꯆꯝꯄ꯭ꯔꯥ ꯃꯅꯨꯡꯗꯅ ꯀꯣꯝꯂꯥ ꯃꯆꯨꯒꯤ ꯇꯥꯏꯞ ꯗ ꯑꯣꯔꯦꯟꯁ ꯑꯣꯏꯕꯗꯣ ꯑꯩꯈꯣꯏꯒꯤ ꯆꯝꯄꯔꯥꯖꯦ ꯋꯥꯏꯠ ꯑꯣꯏꯗꯅ ꯃꯅꯨꯡꯗ
ꯑꯥ
ꯃꯥꯒꯤ ꯃꯍꯩꯁꯦ ꯑꯗꯨ ꯋꯥꯏꯠ ꯑꯣꯏꯕ ꯅꯠꯇꯕ ꯑꯩꯈꯣꯏꯒꯤ ꯀꯣꯝꯂꯥꯗꯧꯅ ꯀꯣꯝꯂꯥ ꯑꯣꯔꯦꯟꯁ ꯃꯆꯨ ꯑꯣꯏꯕꯗꯣ
ꯎꯝ
ꯑꯗꯨꯗꯣ ꯑꯩꯒꯤ ꯄꯥꯝꯕꯤ ꯀꯩꯅꯣꯃꯨꯛ ꯊꯥꯕꯅꯦꯕ ꯄꯥꯝꯕꯤ ꯑ ꯀꯨꯟꯃꯨꯛ ꯊꯥꯕꯅꯦꯕ ꯑꯗꯨꯗꯣ ꯊꯥꯕꯁꯤꯗ ꯍꯧꯖꯤꯛꯁꯦ ꯑꯩꯈꯣꯏꯒꯤ ꯑ ꯀꯃꯥꯏ ꯇꯧꯒꯦ ꯍꯥꯏꯔꯕ ꯃꯇꯨꯡꯗ ꯑꯥ ꯃꯄꯥꯟꯚꯦ ꯁꯥꯔꯒ ꯑꯩꯈꯣꯏꯒꯤ ꯃꯍꯩ ꯑꯣꯏꯕ ꯉꯝꯗꯕ ꯁꯨꯃꯥꯏꯅ ꯃꯄꯥꯟꯖꯦ ꯀꯦꯟꯈꯤꯕ ꯍꯥꯏꯇꯥꯔꯦꯅꯦ
ꯑꯥ
ꯎꯝ ꯑꯗꯨꯃꯥꯏꯅ ꯇꯧꯔ ꯂꯩꯕꯖꯤꯗ ꯀꯔꯤꯅ ꯐꯗꯣꯏꯅꯣ ꯑꯩꯅ ꯀꯩꯅꯣꯗꯤ ꯑꯣ ꯑ ꯑꯗꯨꯒꯤ ꯃꯄꯥꯟ ꯀꯦꯟꯕꯁꯦ ꯀꯔꯤꯅ ꯐ ꯗꯣꯏꯅꯣꯖꯦ ꯈꯪꯗ꯭ꯔꯕ ꯍꯥꯏꯇꯥꯔꯦ ꯑꯗꫭ ꯅꯪꯉꯣꯟꯗ ꯈꯤꯇꯪ ꯇꯥꯅꯅꯤꯡꯕ ꯑꯗꯣ ꯅꯪꯒꯤ ꯋꯥꯈꯜꯗ ꯀꯔꯤ ꯈꯟꯒꯦ ꯀꯔꯤ ꯀꯔꯤ ꯇꯧꯕ ꯌꯥꯕ ꯀꯩ ꯀꯩ ꯂꯩꯒꯦ
ꯑꯗꯨꯏꯆꯦ ꯑꯩꯅꯅꯦ ꯇꯥꯟꯅꯗ꯭ꯔꯤꯉꯩꯗ ꯑꯩꯅ ꯍꯥꯏꯅꯤꯡꯉꯤꯁꯤꯅ ꯍꯥꯏꯗꯤ ꯃꯄꯥꯟꯗꯣ ꯁꯥꯔꯒ ꯃꯄꯥꯟꯗꯤ ꯁꯥꯕ ꯑꯗꯨꯒ ꯀꯦꯟꯕꯕꯨꯗꯤ ꯅꯨꯡꯁꯤꯠꯅ ꯑꯣꯏꯕ ꯌꯥꯏ ꯈꯣꯠꯅꯕ ꯌꯥꯏ ꯑꯗꯨꯕꯨ ꯃꯄꯥꯟꯗꯤ ꯁꯥꯔꯝꯃ ꯃꯇꯨꯡꯗ ꯃꯥꯒꯤ ꯃꯍꯩ ꯄꯥꯟꯗꯕꯖꯨ ꯌꯥꯎꯕ꯭ꯔꯕ
ꯍꯣꯏ ꯁꯨꯃꯥꯏꯅ ꯑꯩꯈꯣꯏꯒꯤ ꯎꯝ ꯃꯄꯥꯟꯖꯦ ꯁꯥꯔꯒ ꯃꯍꯩ ꯑꯣꯏꯔꯦꯅ ꯈꯜꯂꯖꯦꯕꯀꯣ ꯑ ꯃꯍꯩꯖꯦ ꯑꯣꯏꯔꯛꯑꯒꯖꯨ ꯀꯦꯟꯒꯤꯕ ꯍꯥꯏꯇꯥꯔꯦ ꯃꯍꯩꯁꯦ ꯑꯃꯨꯛ ꯀꯦꯟꯒꯤꯕꯗꯣ ꯃꯄꯥꯟꯁꯤꯗꯒꯤ ꯃꯍꯩꯁꯦ ꯑꯣꯜꯂ ꯑꯣꯏꯔꯛꯑ ꯃꯇꯨꯡꯗ ꯈꯔ ꯂꯩꯔꯒ ꯃꯍꯩꯁꯦ ꯉꯥꯡꯁꯤꯜꯂꯛꯑꯒ ꯀꯦꯟꯈꯤꯕꯗꯣ ꯑꯗꯨꯃꯥꯏꯅ ꯇꯧꯕ ꯍꯥꯏꯇꯥꯔꯦ
ꯗꯤ ꯑꯗꯨꯗꯤ ꯇꯤꯟꯒꯨꯝꯕ ꯇꯥꯕꯖꯥꯠꯔ ꯈꯪꯗꯦꯅꯦ ꯍꯥꯏꯗꯤ ꯃꯄꯥꯟ ꯁꯥꯔꯒ ꯃꯍꯩ ꯄꯥꯟꯗꯕ ꯑꯣꯏꯔꯗꯤ ꯃꯥꯁꯦ ꯄꯣꯂꯤꯅꯦꯁꯟ ꯇꯧꯗꯕꯩ ꯑꯣꯏꯗꯣꯏꯅꯦꯕ ꯑꯗꯨꯒ ꯃꯍꯩ ꯄꯥꯟ ꯄꯥꯟꯅ ꯑꯗꯨꯃꯥꯏꯅ ꯉꯥꯡꯁꯜꯂꯛꯑꯒ ꯀꯦꯟꯈꯤꯕ ꯑꯣꯏꯔꯒꯗꯤ ꯗꯤ ꯃꯥꯁꯦ ꯑꯩꯅ ꯈꯟꯕꯗ ꯇꯤꯟꯒꯨꯝꯕ ꯇꯥꯔꯝꯒꯗꯕ ꯃꯥꯜꯜꯂꯤꯦ ꯁꯤꯒꯤꯗꯣ
ꯎꯝ ꯑꯗꯣ ꯑꯩꯁꯦ ꯑ ꯀꯃꯥꯏꯅ ꯇꯧꯁꯤꯒꯦ ꯑꯗꯣ ꯈꯪꯉꯦ ꯍꯧꯖꯤꯛꯁꯦ ꯃꯄꯥꯟꯁꯦ ꯐꯖꯅ ꯁꯥꯔꯤꯑꯕꯀꯣ ꯑꯗꯣ ꯃꯄꯥꯟ ꯍꯥꯏꯕꯅꯤꯅ ꯃꯄꯥꯟꯁꯤꯡꯁꯦ ꯀꯦꯟꯈꯤꯗꯅꯕ ꯃꯍꯩꯁꯤꯡꯁꯦ ꯀꯦꯟꯈꯤꯗꯅꯕ ꯑꯩꯈꯣꯏꯒꯤ ꯎꯝ ꯑꯣꯔꯒꯥꯅꯤꯛꯀꯤ ꯑꯣꯏꯕ ꯀꯩꯀꯥ ꯆꯥꯏꯅꯕ ꯈꯣꯠꯅꯕ ꯀꯩꯀꯥꯁꯦ ꯂꯩꯕ꯭ꯔꯥ ꯁꯤꯅꯤꯗ ꯑꯩꯅ ꯅꯪꯉꯣꯟꯗ ꯇꯥꯟꯅꯅꯤꯡꯉꯤꯁꯦ ꯑꯗꯣ ꯅꯪꯁꯨ ꯊꯣꯏꯗꯣꯛ ꯄ ꯑꯥꯏꯗꯤꯌꯥ ꯂꯩꯇꯦ ꯍꯥꯏꯔꯕ
ꯆꯦ ꯑꯣꯔꯒꯅꯤꯛ ꯀꯤ ꯀꯗ ꯏꯆꯦ ꯑꯣꯔꯒꯥꯅꯤꯛꯀꯤꯗꯗꯤ ꯑꯩꯁꯦ ꯑꯗꯨꯝꯕꯗꯤ ꯈꯪꯗꯦ ꯑꯗꯣ ꯑꯩꯒꯤ ꯃꯔꯨꯞ ꯈꯔ ꯂꯩꯕ ꯍꯥꯏꯗꯤ ꯑꯦꯒ꯭ꯔꯤꯗ ꯂꯩꯕ ꯃꯣꯏ ꯃꯣꯏꯒ ꯃꯣꯏꯗ ꯇꯥꯟꯅꯕ ꯍꯥꯏꯁꯦ ꯃꯣꯏꯁꯨ ꯑꯗꯨꯝ ꯑꯥꯔꯇꯤꯐꯤꯁꯦꯜ ꯍꯥꯏꯗꯤ ꯐꯔꯇꯤꯂꯥꯏꯖꯔ ꯍꯥꯏꯔ ꯇ ꯃꯥꯜꯂꯦ ꯍꯧꯖꯤꯛꯀꯥꯟꯗꯤ ꯑꯩꯈꯣꯏꯒꯤ ꯃꯍꯧꯁꯥꯒꯤ ꯀꯩꯅꯣꯁꯤꯡꯁꯦ ꯑꯗꯨꯝ ꯁꯤꯟꯅꯗ꯭ꯔꯦꯗꯅ ꯍꯥꯏꯗꯤ ꯐꯔꯇꯤꯂꯥꯏꯖꯔꯁꯦ ꯀꯦꯃꯤꯀꯦꯜꯒꯨꯝꯕ ꯉꯥꯛꯇꯅꯦꯕ ꯁꯤꯖꯤꯅꯔꯤꯁꯦ ꯑꯗꯨꯅ ꯑꯩꯅ ꯈꯟꯕꯗ ꯑꯗꯨꯒꯤ ꯇꯤꯟ ꯇꯥꯔꯤꯦ ꯁꯤꯡꯗꯣ ꯀꯦꯃꯤꯀꯦꯜ ꯃꯍꯧꯁꯥꯒꯤ ꯀꯦꯃꯤꯀꯦꯜꯒꯤꯗꯤ ꯂꯩꯅꯤ ꯑꯗꯨꯒ ꯃꯍꯧꯁꯥꯒꯤꯗꯤ ꯂꯩꯕꯨꯗꯤ ꯂꯩꯔꯝꯕ ꯌꯥꯏꯀꯣ ꯑꯩꯈꯣꯏꯅ ꯊꯤꯗꯕꯩꯅꯤ ꯑꯗꯣ ꯃꯍꯧꯁꯥꯒꯤꯁꯦ ꯑꯩꯈꯣꯏꯁꯦ ꯁꯤꯖꯤꯟꯅꯗꯕ ꯄꯥꯛꯁꯤꯟꯅꯗꯕꯅꯤꯅ ꯈꯪꯗꯦꯕ
ꯃꯍꯧꯁꯥ ꯃꯍꯧꯁꯥꯒꯤ ꯍꯤꯗꯥꯛ ꯍꯥꯏ ꯇꯔꯦꯅꯦ ꯀꯃꯥꯏꯅ ꯇꯤꯟꯖꯤꯡꯗꯣ ꯍꯥꯠꯇꯣꯏꯅꯣ ꯈꯣꯠꯇꯣꯏꯅꯣ ꯑꯗꯣ ꯑꯗꯣ ꯀꯔꯤꯒꯨꯝꯕ ꯀꯦꯃꯤꯀꯦꯜꯒꯤꯗꯣ ꯑꯣꯏꯔꯒꯗꯤ ꯍꯥꯏꯗꯤ ꯑꯥꯔꯇꯤꯐꯤꯁꯦꯜ ꯐꯔꯇꯤꯂꯥꯏꯖꯔꯗꯨ ꯑꯣꯏꯔꯒꯗꯤꯀꯣ ꯑꯗꯨꯝ ꯑꯩꯈꯣꯏꯅ ꯗꯨꯀꯥꯟ ꯑꯃꯗ ꯆꯠꯂꯒ ꯁꯨꯃꯥꯏꯅ ꯇꯧꯋꯤ ꯁꯤ ꯇꯧꯋꯦ ꯍꯥꯏꯕꯗꯣ ꯃꯣꯏꯒꯤ ꯗꯨꯀꯥꯟ ꯐꯝꯃꯤ ꯀꯥꯡꯕꯨꯗꯨꯅ ꯑꯗꯨꯝ ꯄꯤꯔꯛꯀꯅꯦꯕ ꯁꯤ ꯆꯥꯏꯌꯣ ꯁꯤ ꯆꯥꯏꯌꯣꯅ
ꯎꯝ
ꯑꯗꯨꯅꯤ ꯏꯆꯜ ꯑꯗꯨꯃꯥꯏꯅ ꯇꯧꯋꯦ ꯑꯩꯁꯨ ꯍꯥꯏꯗꯤ ꯑꯩꯈꯣꯏꯁꯨ ꯑꯗꯨꯒꯤ ꯍꯤꯔꯝꯗꯨꯗ ꯂꯩꯇꯕꯅꯤꯅꯅꯦ ꯀꯃꯥꯏꯅ ꯇꯧꯔꯤꯅꯣ ꯈꯣꯠꯂꯤꯅꯣꯁꯨ ꯈꯪꯗꯦꯕ
ꯑꯣ ꯑꯩꯅꯗꯤ ꯈꯔ ꯈꯪꯉꯝꯒꯗ꯭ꯔꯥ ꯍꯥꯏꯅꯁꯨꯨꯝ
ꯈꯪꯕ ꯍꯥꯏꯁ ꯏꯆꯦ ꯑꯩꯈꯣꯏꯒꯤ ꯃꯍꯧꯁꯥꯒꯤ ꯑꯣꯏꯔꯒꯗꯤ ꯑꯩꯈꯣꯏꯁꯨ ꯑꯗꯨꯃꯥꯏꯅ ꯄꯥꯛ ꯊꯦꯡꯅꯗꯕꯅꯤꯅꯅꯦ ꯈꯪꯗꯦꯕ ꯑꯩꯁꯨ ꯖꯨ ꯑꯩꯒꯤ ꯐꯥꯔꯝ ꯇꯧꯔꯤꯁꯤꯡꯗꯣ ꯀꯦꯃꯤꯀꯦꯜꯒꯤ ꯑꯃꯐꯥꯎ ꯆꯥꯏꯗꯦꯕ ꯃꯍꯧꯁꯥꯒꯤ ꯁꯦꯝꯕ ꯈꯣꯠꯄꯅꯦꯕ ꯍꯧꯖꯤꯛ ꯐꯥꯎꯕꯒꯤ ꯑꯣꯏꯅ ꯑꯩꯅ ꯑꯋꯥꯕ ꯊꯦꯡꯅꯕꯗ ꯏꯆꯦꯅ ꯍꯥꯏꯔꯤꯕ ꯀꯦꯁ ꯍꯥꯏꯇꯥꯔꯦꯅꯦ ꯑꯗꯨꯝꯕꯗꯨ ꯊꯦꯡꯅꯗꯦꯕ ꯑꯩꯉꯣꯟꯗꯗꯤ
ꯎꯝ
ꯑꯗꯨꯅ ꯏꯆꯦ ꯑꯃꯇ ꯀꯩꯅꯣ ꯇꯧꯔꯒ ꯌꯦꯡꯒꯦꯔ ꯌꯦꯡꯉꯨꯅꯦ ꯃꯥꯒꯤ ꯑ ꯀꯩꯅꯣꯁꯦ ꯃꯥꯒꯤ ꯃꯅꯥꯁꯤꯡꯗꯨꯣ ꯀꯛꯊꯠꯄꯤꯔꯛꯑꯣꯕꯀꯣ ꯌꯥꯝ ꯄꯥꯛ ꯃꯅꯥ ꯁꯣꯡꯕ ꯑꯣꯏꯔꯗꯤ ꯀꯛꯊꯠꯄꯤꯔꯣ ꯑꯗꯨꯒ ꯃꯅꯥꯛ ꯀꯛꯊꯠꯂꯒ ꯃꯥꯒꯤ ꯑꯩꯈꯣꯏꯒꯤ ꯉꯥ ꯆꯥꯕ ꯌꯦꯟ ꯆꯥꯕꯗ ꯌꯥꯎꯕ ꯃꯁꯤꯡꯒꯥꯥꯁꯤꯡꯁꯦ
ꯁꯤꯁꯦ ꯏꯁꯤꯡ ꯑꯗ ꯊꯤꯠꯄꯤꯔꯣꯕ ꯑꯩꯈꯣꯏꯒꯤ ꯁꯦꯅꯤꯇꯥꯏꯖꯔꯒꯨꯝꯕ ꯂꯩꯕ ꯃꯥꯒꯤ ꯑꯗꯤ ꯀꯞꯇ ꯃꯥꯒꯤ ꯀꯩꯅꯣꯗꯣ ꯍꯥꯏꯗꯤ ꯀꯟꯇꯦꯅꯔꯗꯣ ꯑꯗꯨꯗꯨꯗ ꯉꯁꯥꯏꯒꯤ ꯃꯁꯤꯡꯒ ꯍꯥꯞꯆꯜꯂꯣꯏ ꯏꯁꯤꯡ ꯈꯔ ꯍꯥꯞꯆꯤꯟꯕꯤꯔꯣ ꯑꯗꯨꯒ ꯊꯨꯝ ꯈꯔ ꯍꯥꯞꯆꯟꯕꯤꯌꯣꯕ
ꯎꯝ
ꯑꯗꯨꯒꯅꯦ ꯑꯝꯇ ꯀꯥꯞꯊꯣꯛꯄꯤꯌꯨꯅꯦ ꯑꯗꯨꯃꯥꯏꯅ ꯇꯧꯔꯒ ꯌꯦꯡꯉꯨꯅꯦ ꯍꯥꯏꯗꯤ ꯑꯩꯒꯤ ꯑꯦꯛꯁꯄꯤꯔꯦꯟꯁꯀꯤ ꯃꯇꯨꯡ ꯏꯟꯅꯅꯤꯀꯣ ꯑꯗꯨꯒ ꯑꯩꯅ ꯍꯥꯏꯔꯤꯁꯤꯗꯤ ꯏꯆꯦꯒꯤ ꯀꯦꯁꯇꯨꯃꯛꯇꯤ ꯑꯩ ꯊꯦꯡꯅꯗ꯭ꯔꯤꯕꯅꯤꯅ ꯑꯩ ꯈꯪꯗꯦꯕ ꯑꯗꯨꯅ ꯑꯩꯒꯤ ꯊꯦꯡꯅꯈꯤꯕ ꯑꯩꯅ ꯑꯩꯉꯣꯟꯗ ꯊꯦꯡꯅꯈꯤꯕꯁꯤꯡꯗꯨꯅꯦꯕ ꯑꯗꯨꯃꯥꯏꯅ ꯇꯧꯕꯗ ꯐꯕ꯭ꯔꯥ ꯌꯦꯡꯉꯣ ꯐꯠꯇ꯭ꯔꯒꯗꯤ ꯑꯃꯨꯛ ꯑꯩꯈꯣꯏꯒꯤ ꯑꯦꯒ꯭ꯔꯤꯗ ꯂꯩꯕ ꯃꯤꯁꯤꯡꯒ ꯇꯥꯟꯅꯖꯦꯕ
ꯑꯣ ꯍꯥꯏꯗꯤ ꯑꯩꯈꯣꯏꯒꯤ ꯉꯥꯒꯤ ꯃꯁꯤꯡꯒꯥꯁꯦ
ꯉꯥꯒꯤ ꯃꯁꯤꯡꯦꯟꯒꯥ ꯑꯣꯏꯒꯦꯔꯥ ꯌꯦꯟꯒꯤ ꯑꯣꯏꯒꯦꯔꯥ ꯉꯥꯅꯨꯒꯤꯁꯨ ꯑꯗꯨꯝ ꯀꯟꯕꯅꯦꯕ
ꯎꯝ
ꯑꯗꯨꯃꯥꯏꯅ ꯇꯧꯗꯅ ꯃꯁꯤꯡꯒꯥꯁꯤꯡꯁꯦ ꯏꯁꯤꯡ ꯍꯧꯖꯤꯛꯀꯤ ꯁꯦꯅꯤꯇꯥꯏꯖꯔ ꯑꯩꯈꯣꯏꯅ ꯁꯦꯅꯤꯇꯥꯏꯖꯔ ꯀꯟꯇꯦꯅꯔ ꯂꯩꯗꯅ ꯁꯨꯝ ꯑꯍꯥꯡꯕ ꯈꯣꯠꯄ ꯁꯤꯟꯅꯈꯤꯕ ꯂꯣꯏꯈꯤꯕꯒꯤ ꯍꯦꯟ ꯁꯦꯅꯤꯇꯥꯏꯖꯔꯗ ꯏꯁꯄ꯭ꯔꯦꯗꯣ ꯑꯗꯨꯝꯕꯒꯤ ꯀꯟꯇꯦꯅꯔꯗꯨꯗ ꯃꯥꯁꯦ ꯊꯤꯠꯄꯤꯔꯦꯗꯅ ꯑꯗꯨꯒ ꯑꯝꯇꯪ ꯀꯥꯞꯊꯣꯛꯄꯤꯌꯣ ꯃꯥꯅꯥ ꯈꯔ ꯀꯛꯊꯠꯂꯒ ꯃꯅꯥ ꯀꯛꯇ꯭ꯔꯗꯤ ꯌꯥꯔꯣꯏꯕ ꯃꯅꯥ ꯈꯔ ꯀꯛꯊꯠꯄꯤꯔꯒ ꯃꯅꯥꯗ ꯇꯥꯕ ꯄꯣꯠ ꯑꯣꯏꯗꯣꯏꯅꯦꯕ ꯃꯅꯥꯗ ꯇꯥꯔꯒ ꯃꯍꯩꯗ ꯆꯣꯡꯉꯛꯇꯣꯏꯅꯦꯕ ꯃꯣꯏꯁꯦ
ꯑꯣ
ꯑꯗꯨ ꯃꯥꯏꯅꯥ
ꯑ ꯀꯗꯥꯏꯗꯒꯤ ꯂꯧꯕꯁꯦ ꯐꯪꯅꯤ
ꯃꯁꯤꯡꯒꯥꯖꯤꯔꯥ
ꯍꯣꯏ
ꯃꯁꯤꯡꯅꯁꯦ ꯏꯆꯦ ꯑꯩꯈꯣꯏꯒꯤ ꯑꯦ ꯏꯁꯝ ꯁꯝꯅ ꯍꯥꯏꯔꯕꯗ ꯑꯩꯈꯣꯏꯒꯤ ꯉꯥ ꯀꯛꯄꯤ ꯉꯥ ꯌꯣꯟꯕꯤ ꯕꯖꯥꯔꯗ ꯃꯌꯥꯝ ꯐꯝꯃꯤꯗꯅ
ꯎꯝ
ꯑꯗꯨꯁꯤꯡꯗꯒꯤ ꯑꯗꯨꯃꯥꯏꯅ ꯑꯗꯨꯝ ꯍꯥꯏꯗꯤ ꯃꯣꯏꯗ ꯍꯥꯏꯔꯒ ꯑꯗꯨꯃꯥꯏꯅ ꯂꯧꯒꯦꯁꯨ ꯌꯥꯏ ꯑꯗꯨꯒ ꯑꯗꯨꯃꯥꯏꯅ ꯑꯌꯥꯝꯕ ꯑꯗꯨꯗꯒꯤ ꯐꯥꯝ ꯑꯆꯧ ꯑꯆꯧꯕ ꯇꯧꯕ ꯉꯥ ꯂꯂꯣꯟꯕꯤ ꯉꯥꯁꯤꯡ ꯁꯦꯝꯕꯤ ꯃꯣꯏꯗꯒꯤ ꯑꯌꯥꯝꯕ ꯂꯧ ꯑꯗꯨꯗꯒꯤ ꯎꯁꯣ ꯋꯥꯁꯣꯞ ꯇꯧꯕ ꯑꯗꯒꯤ ꯑꯗꯨꯃꯥꯏꯅ ꯇꯧꯕ ꯃꯌꯥꯝꯗꯣ ꯑꯗꯨꯗꯒꯤ ꯑꯗꯨꯝ ꯂꯧꯕꯤꯔꯒ ꯏꯆꯦꯅ ꯑꯗꯨꯝ ꯁꯤꯖꯤꯟꯅꯕ ꯌꯥꯅꯤ ꯑ ꯀꯩꯅꯣꯁꯦ ꯀꯟꯇꯦꯅꯔ ꯑꯃꯗꯅꯦ ꯏꯆꯦ ꯀꯩꯅꯣ ꯍꯥꯞꯄꯤꯌꯣ ꯉꯥ ꯃꯁꯤꯡꯒ ꯃꯉꯥꯃꯨꯛ ꯍꯥꯞꯄꯤꯌꯣ ꯑꯗꯨꯒ ꯏꯁꯤꯡꯗꯤ ꯑꯗꯨꯝ ꯊꯟꯕꯥꯎꯕ ꯍꯩꯖꯤꯟꯕꯤꯔꯣꯕ ꯑꯗꯨꯒ ꯑꯗꯨꯃꯥꯏꯅ ꯑꯝꯇ ꯀꯥꯞꯊꯣꯛꯄꯤꯔꯒ ꯌꯦꯡꯉꯨꯅꯤ ꯍꯥꯏꯗꯤ ꯑꯗꯨꯃꯥꯏꯅ ꯀꯥꯞꯊꯣꯛꯄꯗ ꯑꯥ
ꯍꯣꯏ ꯍꯣꯏ ꯑꯗꯨꯃꯥꯏ ꯀꯞꯊꯣꯛꯄꯗ ꯀꯩꯗꯧꯔꯕ
ꯑꯗꯨꯃꯥꯏꯅ ꯀꯥꯞꯊꯣꯛꯄꯗ ꯀꯅꯥꯅ ꯈꯪꯅꯤ ꯐꯈꯤꯕꯁꯨ ꯑꯗꯨꯅ ꯏꯆꯦꯅ ꯍꯥꯏꯕ ꯏꯆꯦꯅ ꯊꯦꯡꯅꯔꯤꯕꯗꯨꯗꯤ ꯑꯩꯁꯨ ꯊꯦꯡꯅꯗ꯭ꯔꯤꯕꯅꯤꯅ ꯈꯪꯗꯦꯕ ꯑꯩꯅ ꯃꯃꯥꯡꯗ ꯊꯦꯡꯅꯈꯤꯕ ꯀꯦꯁꯁꯤꯡꯗ ꯇꯧꯕ ꯀꯥꯟꯗ ꯐꯈꯤꯕꯁꯤꯡꯗꯨꯅꯦꯕ ꯑꯩꯅ ꯍꯥꯏꯁꯦ ꯍꯥꯏꯗꯤ ꯑꯩꯈꯣꯏꯅ ꯃꯍꯧꯁꯥꯒꯤ ꯈꯨꯠꯁꯦꯝ ꯃꯍꯧꯁꯥꯅ ꯄꯤꯊꯣꯔꯛꯄ ꯍꯤꯗꯥꯛꯁꯤꯡꯅ ꯁꯤꯖꯤꯟꯅꯕ ꯄꯣꯠꯅꯦꯕ ꯑꯩꯈꯣꯏꯅ ꯇꯧꯔꯤꯕ ꯐꯥꯔꯝꯁꯤꯡꯁꯤꯗꯤ ꯑꯗꯨꯅ ꯊꯥꯏꯅꯒꯤ ꯑ ꯑꯥ ꯑꯅꯧꯕ ꯊꯣꯛꯂꯛꯏꯕ ꯀꯦꯃꯤꯀꯦꯜ ꯐꯔꯇꯤꯂꯥꯏꯖꯔꯁꯤꯡꯖꯦ ꯑꯩꯈꯣꯏꯅ ꯁꯤꯖꯤꯟꯅꯕ ꯌꯥꯗ꯭ꯔꯕꯅꯤꯅ ꯑꯗꯨꯃꯥꯏꯅ ꯃꯍꯧꯁꯥꯒꯤ ꯏꯃꯥꯅ ꯄꯤꯔꯝꯕꯁꯤꯡꯁꯦ ꯑꯁꯤꯗ ꯁꯤꯖꯤꯟꯅꯕ ꯋꯥꯅꯦꯕ ꯑꯗꯨꯒꯤ ꯑꯁꯥꯏꯒꯤ ꯀꯩꯅꯣꯁꯤꯗ ꯃꯁꯤꯡꯒꯥꯁꯤꯗꯩ ꯏꯆꯦ ꯀꯩꯅꯣ ꯊꯨꯝꯒꯨꯝꯕ ꯈꯔ ꯍꯥꯞꯄꯤꯌꯨꯀꯣ ꯑꯗꯨꯝ
ꯊꯨꯝꯁꯤꯅ ꯀꯩꯗꯧꯗꯣꯏꯕ ꯍꯥꯏꯗꯤ ꯀꯥꯕꯗꯨꯗ ꯑꯃꯨꯛ ꯊꯨꯝ ꯍꯥꯞꯄꯗꯤ ꯑ ꯀꯩꯅꯣ ꯇꯧꯔꯣꯏꯗ꯭ꯔꯣ ꯍꯥꯏꯕ ꯑ ꯐꯒꯗꯔꯥ ꯍꯥꯏꯔꯒ ꯈꯣꯏꯒꯤ
ꯑ ꯅꯇꯦ ꯅꯇꯦ ꯏꯆꯦ ꯊꯨꯝꯖꯦ ꯊꯨꯝꯖꯤꯅ ꯀꯃꯥꯏꯅ ꯇꯧꯏ ꯍꯥꯏꯔꯀꯥꯟꯗ ꯑꯩꯈꯣꯏꯒꯤ ꯇꯥꯔꯤꯕ ꯃꯍꯤꯛꯁꯤꯡꯁꯦ ꯁꯤꯒꯤ ꯃꯔꯛꯁꯤꯗ ꯆꯥꯟꯅꯗꯕ ꯊꯨꯝ ꯆꯥꯟꯅꯗꯕ ꯃꯍꯤꯛꯁꯨ ꯌꯥꯎꯋꯦꯕ ꯍꯥꯏꯗꯤ ꯑꯩꯈꯣꯏꯒꯤ ꯃꯅꯥ ꯃꯁꯤꯡꯗ ꯇꯥꯕ ꯀꯥꯟꯗ ꯊꯨꯝꯖꯦ ꯀꯩꯅꯣꯅꯦꯕ ꯍꯤꯗꯥꯛ ꯅꯦꯕ ꯍꯤꯗꯥꯛ ꯍꯥꯏꯗꯤ ꯑꯩꯈꯣꯏꯒꯤ ꯑ ꯐꯠꯇꯕ ꯃꯍꯤꯛ ꯑꯣꯏꯔꯁꯨ ꯍꯥꯠꯄ ꯉꯝꯕ ꯑꯗꯒꯤ ꯑꯈꯣꯏꯒꯤ ꯍꯛꯆꯥꯡꯗꯁꯨ ꯇꯩꯁꯟꯕ ꯀꯥꯟꯗ ꯑꯗꯨꯝ ꯑ ꯃꯍꯤꯛ ꯃꯇꯥꯡ ꯂꯩꯕꯁꯤꯡꯁꯦ ꯑꯗꯨꯝ ꯐꯕ ꯉꯝꯃꯦꯕ ꯊꯨꯝꯁꯤꯅ ꯍꯥꯞꯄꯀꯥꯟꯗ ꯑꯗꯨꯃꯥꯏꯅ ꯇꯧꯗꯅ ꯉꯁꯥꯏꯒꯤ ꯑꯈꯥꯕꯗꯣ ꯈꯠꯇ ꯅꯠꯇꯦꯕ ꯑꯈꯥꯕꯗꯨ ꯅ ꯁꯤꯕ ꯅꯠꯇꯦꯕ ꯍꯥꯏꯗꯤ ꯇꯤꯟꯖꯤꯡꯖꯦ ꯑꯗꯨꯅ ꯑ ꯑꯈꯥꯕꯗ ꯁꯤꯕ ꯇꯤꯟꯖꯨ ꯂꯩ ꯀꯩꯒꯤꯅꯣ ꯍꯥꯏꯗꯤ ꯉꯁꯥꯏꯒꯤ ꯍꯩꯗꯣ ꯉꯁꯥꯏꯒꯤ ꯏꯆꯦꯅ ꯍꯥꯏꯔꯤꯕ ꯃꯥꯒꯤ ꯃꯄꯥꯟꯗꯣ ꯑ ꯃꯄꯥꯟꯖꯦ ꯆꯥꯅꯕ ꯂꯥꯛꯄ ꯇꯤꯟ ꯑꯣꯏꯗꯣꯏꯅꯦꯕ ꯉꯁꯥꯏꯒꯤ ꯇꯤꯟ ꯀꯦꯜꯂꯦ ꯍꯥꯏꯖꯦ ꯇꯤꯟ ꯃꯄꯥꯟꯁꯦ ꯆꯥꯗ꯭ꯔꯗꯤ ꯀꯦꯜꯂꯣꯏꯕ ꯉꯁꯥꯏꯒꯤ ꯃꯄꯥꯟ ꯆꯥꯔꯤꯕ ꯇꯤꯟꯖꯦ ꯑꯊꯨꯝꯕ ꯄꯥꯝꯕ ꯇꯤꯟ ꯑꯣꯏꯗꯣꯏꯅꯦꯕ ꯍꯩꯒꯨꯝꯕꯗ ꯍꯩꯒꯨꯝꯕꯗ ꯇꯥꯕ ꯇꯤꯟꯒꯨꯝꯕ ꯑꯗꯨꯃꯥꯏꯅ ꯑꯣꯏꯗꯣꯏꯅꯦꯕ ꯑꯗꯨ ꯉꯁꯥꯏꯒꯤ ꯑꯩꯈꯣꯏꯅ ꯊꯨꯝ ꯍꯥꯞꯄꯤꯁꯤꯅ ꯊꯨꯝꯖꯦ ꯌꯥꯗꯕ ꯇꯤꯟꯖꯨ ꯌꯥꯎꯋꯦꯕ ꯑꯗꯣ ꯏꯆꯦꯗ ꯇꯥꯔꯤꯕ ꯇꯤꯟꯖꯦ ꯀꯔꯝꯕꯅꯣ ꯑꯩꯈꯣꯏꯅ ꯈꯪꯗꯕꯩ ꯃꯔꯝꯅ ꯉꯁꯥꯏꯒꯤ ꯃꯥꯒꯤ ꯃꯆꯜꯁꯦ ꯁꯨꯅ ꯍꯥꯞꯈ꯭ꯔꯒ ꯑꯗꯨꯗ ꯁꯤꯈꯤꯕ ꯑꯗꯨꯗ ꯐꯥꯈꯤꯕ ꯑꯣꯏꯕ ꯌꯥꯕꯒꯤ ꯈꯨꯗꯝ ꯑꯣꯏꯕ ꯌꯥꯕ ꯈꯣꯏꯒꯤ ꯆꯥꯡꯗꯨꯅꯦꯕ ꯑꯩꯅ ꯍꯥꯏꯖꯔꯤꯁꯦ
ꯎꯝ
ꯃꯁꯤꯡꯒꯥꯖꯦ ꯃꯁꯤꯡꯒꯥ ꯍꯥꯞꯄ ꯃꯇꯨꯡꯗ ꯊꯨꯝꯁꯦ ꯌꯥꯝꯅ ꯊꯨꯝꯁꯦ ꯌꯥꯝ ꯌꯥꯝꯅ ꯍꯥꯞꯄ ꯄꯥꯏꯕ ꯅꯠꯇꯕ ꯃꯁꯤꯡꯒꯥꯅꯗꯤ ꯍꯦꯟꯗꯣꯏꯅꯦꯕ ꯆꯥꯏ ꯍꯥꯏꯗꯤ ꯍꯥꯞꯇꯕꯗꯤ ꯌꯥꯗꯦꯕ ꯃꯥꯖꯦ ꯃꯆꯜꯁꯦ ꯁꯨꯅꯕ ꯑꯗꯨꯃꯥꯏꯅ ꯇꯧꯔꯒ ꯑꯝꯇ ꯇꯥꯟꯊꯣꯛꯄꯤꯌꯨꯅꯤ ꯑꯗꯨꯒ ꯀꯅꯥꯅ ꯈꯪꯕꯅꯣ ꯐꯥ ꯐꯥꯈꯤꯕꯖꯨ
ꯍꯥ ꯑꯗꯨꯗꯤ ꯑꯩꯖꯦ ꯍꯌꯦꯡꯖꯦ ꯑꯦ ꯎꯝ ꯗꯨꯀꯥꯟꯁꯤꯡꯗ ꯅꯠꯇ꯭ꯔꯒ ꯉꯥ ꯌꯣꯟꯕꯤ ꯃꯐꯝꯗ ꯆꯠꯂꯒ ꯃꯁꯤꯡꯒꯥꯁꯦ ꯈꯔ ꯂꯧꯔꯨꯔꯕ ꯍꯥꯏꯇꯥꯔꯦ ꯈꯔꯁꯤꯡꯉꯝ
ꯑ ꯑꯗꯨ ꯏꯆꯦ ꯑꯩ ꯑꯃꯁꯨ ꯍꯥꯏꯒꯦꯕꯀꯣ ꯑꯩꯈꯣꯏꯅ ꯃꯁꯤꯡꯒꯥꯁꯦ ꯀꯨꯏꯅ ꯊꯝꯃꯛ ꯀꯥꯟꯗ ꯃꯥꯁꯦ ꯀꯪꯖꯜꯂꯛꯄꯅꯦꯕ ꯑꯗꯨ ꯇꯧꯗꯅꯕ ꯏꯆꯦꯅ ꯀꯃꯥꯏꯅ ꯇꯧꯅꯤ ꯍꯥꯏꯔ ꯀꯥꯟꯗ ꯉꯁꯥꯏꯒꯤ ꯉꯥꯒꯤ ꯃꯁꯤꯡꯒꯥ ꯃꯌꯥꯝꯁꯦ ꯂꯣꯏꯅ ꯑ ꯑꯩꯈꯣꯏꯒꯤ ꯕꯥꯀꯦꯠ ꯑꯃ ꯅꯠ ꯅꯠꯇ꯭ꯔꯒ ꯑꯩꯈꯣꯏꯒꯤ ꯐꯤꯁꯨꯗ ꯁꯤꯖꯤꯟꯅꯕ ꯇꯞ ꯍꯥꯏꯇꯔꯦꯅꯦ ꯑꯗꯨꯒꯨꯝꯕ ꯄ꯭ꯂꯥꯁꯇꯤꯛꯀꯤ ꯇꯞꯇꯨꯗ ꯑ ꯂꯣꯏ ꯍꯥꯞꯆꯤꯟꯕꯤꯔꯣ ꯂꯧꯔꯛꯏꯕ ꯃꯁꯤꯡꯒꯥ ꯃꯌꯥꯝꯁꯤꯡꯁꯦ ꯑꯗꯨꯒ ꯍꯥꯞꯆꯤꯜꯂ ꯃꯇꯨꯡꯗ ꯑꯩꯈꯣꯏꯅ ꯂꯣꯏꯅ ꯃꯦꯠꯈꯥꯏꯔꯒ ꯏꯁꯤꯡ ꯍꯩꯖꯜꯂꯣ ꯅꯠꯇ꯭ꯔꯒ ꯃꯦꯈꯥ ꯑꯣ ꯃ ꯏꯁꯤꯡ ꯍꯩꯖꯤꯟꯕꯤꯌꯨ ꯏꯁꯤꯡ ꯈꯔ ꯑꯗꯨꯝ ꯌꯥꯝꯗꯕꯤꯗ ꯑꯗꯨꯒ ꯑꯗꯨꯃꯥꯏꯅ ꯊꯨꯝꯗ ꯍꯥꯞꯆꯜꯂꯒ ꯊꯨꯝ ꯈꯔ ꯍꯥꯞꯆꯤꯜꯂꯒ ꯃꯥꯒꯤ ꯂꯣꯏꯅ ꯑꯥ ꯃꯤꯛꯁ ꯇꯧꯈ꯭ꯔꯀꯥꯟꯗ ꯐ꯭ꯔꯤꯖꯇ ꯍꯥꯞꯆꯜꯂꯒ ꯊꯝꯒꯦꯖꯨ ꯌꯥꯏ ꯍꯥꯏꯗꯤ ꯀꯨꯏꯅ ꯁꯥꯡꯅ ꯊꯝꯅꯕꯅꯦꯕ ꯑꯩꯅ ꯍꯥꯏꯔꯤꯁꯦ
ꯎꯝ
ꯑꯗꯨꯏꯁꯦ ꯑꯃꯁꯨ ꯂꯩꯌꯦ ꯑꯩꯈꯣꯏꯅ ꯀꯩꯅꯣꯁꯦ ꯑꯩꯈꯣꯏꯒꯤ ꯊꯥꯎꯖꯨ ꯊꯥꯎ ꯑꯩꯈꯣꯏꯒꯤ ꯒꯥꯔꯤꯗ ꯍꯥꯞꯄ ꯊꯥꯎ ꯒꯥꯔꯤꯒꯤ ꯊꯥꯎ ꯒꯥꯔꯤ ꯀꯩꯅꯣ ꯎꯝ ꯒꯥꯔꯤ ꯁꯦꯡꯗꯣꯛꯄ ꯈꯣꯠꯄꯗ ꯁꯤꯖꯤꯟꯅꯕ ꯊꯥꯎ ꯑꯃ ꯂꯩꯗꯅ ꯑꯗꯨ